ꯑꯣ ꯇꯥꯔꯕꯣ
ꯆꯥꯗ꯭ꯔꯤꯌꯦ
ꯊꯦꯡꯉꯤꯍꯦ ꯀꯩꯒꯤꯅꯣ
ꯁꯤꯁꯦ ꯑꯩꯈꯣꯏ ꯎꯝ ꯁꯣꯝꯅ ꯂꯧ ꯆꯠꯄꯒꯤꯀꯣ
ꯑꯣ ꯅꯨꯡꯉꯥꯏꯕ꯭ꯔꯣ ꯂꯧ ꯆꯠꯄꯗꯨ
ꯎꯝ ꯅꯨꯡꯉꯥꯏꯌꯦ ꯂꯧ ꯆꯠꯄꯒꯤ ꯁꯨꯝ ꯑꯩꯈꯣꯏ ꯏꯃꯥꯟꯅꯕꯤꯁꯤꯡ ꯇ꯭ꯔꯥ ꯃꯔꯤꯒꯨꯝꯕ ꯍꯧꯅꯔꯒꯅꯦ ꯅꯧ ꯆꯠꯄ ꯑꯗꯨ ꯂꯣꯏꯕꯒꯤ ꯁꯨꯝꯅ ꯁꯨꯝ ꯋꯥꯔꯦꯅ ꯑꯩꯈꯣꯏ ꯏꯃꯥꯅ ꯑꯩꯈꯣꯏꯒꯤ ꯎꯝ ꯉꯥꯅꯨꯗꯣ
ꯑꯥ ꯌꯥꯔꯦ ꯌꯥꯔꯦ ꯑꯩ ꯆꯥꯕ ꯐꯪꯗꯕꯅꯤꯅ ꯍꯥꯏꯔꯅꯤ
ꯂꯥꯕꯗꯣ ꯑꯗꯣ ꯑꯃ ꯍꯥꯠꯄꯤꯌꯦ ꯑꯗꯨꯀꯥꯅ ꯊꯣꯡꯒꯦꯅ ꯁꯦꯝ ꯁꯥꯔꯤꯌꯦ ꯑꯗꯨꯒꯤ ꯆꯥꯗ꯭ꯔꯤꯌꯦ ꯉꯁꯤꯗꯤ ꯈꯔ ꯊꯦꯡꯈ꯭ꯔꯦ
ꯑꯣ ꯑꯩꯗꯤ ꯀꯥꯏ ꯆꯤꯟꯖꯥꯡ ꯏꯟꯖꯥꯡ ꯌꯥꯝ ꯍꯥꯎꯕꯒꯤ ꯌꯥꯝ ꯆꯥꯔꯦ
ꯆꯥꯛ ꯇꯣꯛꯑꯕꯣ ꯍꯥꯏꯁꯤꯕꯣ
ꯆꯥ ꯇꯣꯛꯑꯦ ꯍꯥꯏ
ꯄꯩꯁꯦ
ꯆꯥꯛꯇꯣꯛꯑꯦ ꯆꯥꯛꯇꯣꯛꯑꯦ
ꯉꯁꯤ ꯏꯇꯥꯈꯣꯏꯁꯨ ꯉꯥꯅꯨ ꯆꯥꯒꯦꯅ ꯇꯧꯕ ꯀꯨꯏꯔꯦ ꯆꯥꯕ ꯐꯪꯗꯕ ꯉꯥꯅꯨꯁꯨ
ꯎꯝ
ꯅꯣꯏ ꯉꯥꯅꯨ ꯂꯣꯏꯕ꯭ꯔꯣ
ꯍꯣꯏ ꯐꯥꯝ ꯇꯧꯋꯦ ꯑꯩꯈꯣꯏ
ꯐꯥꯝ ꯇꯧꯋꯦ ꯍꯥꯏꯕ
ꯑꯧ
ꯑꯣ ꯌꯥꯝ ꯐꯩꯌꯦ
ꯍꯣꯏ ꯅꯪ ꯅꯪ ꯅꯪꯁꯨ ꯌꯥꯎꯅꯤꯡꯕ꯭ꯔꯥ ꯑꯗꯨꯗ
ꯑꯩꯁꯦ ꯑꯩꯗꯤ ꯉꯥꯅꯨ ꯇꯧꯒꯗꯧ ꯁꯔꯨꯛ ꯄꯨꯗꯤ ꯀꯩꯅꯣꯝꯃ ꯎꯝ ꯌꯦꯟ ꯃꯔꯨꯝ ꯃꯔꯨꯝ ꯀꯣꯛꯄꯗꯣ ꯑꯗꯨ ꯑꯣꯏꯅ ꯇꯧꯁꯤꯔꯥꯅꯥ ꯈꯜꯂ ꯂꯩꯕ ꯍꯥꯏꯗꯤ ꯉꯥꯅꯨꯗꯤ ꯄꯥꯛ ꯁꯤꯠꯇꯦꯗꯅꯥ
ꯑꯣ
ꯑꯗꯨꯒꯤꯅꯤꯗꯥ ꯑꯗꯨ ꯁꯔꯨꯛ ꯄꯨꯗꯤ ꯌꯦꯟ ꯃꯔꯨꯝ ꯀꯣꯛꯄꯗꯨꯅ ꯑ ꯌꯦꯟ ꯌꯥꯡꯈꯩ ꯌꯥꯡꯈꯩ ꯂꯣꯏꯔꯦ ꯈꯜꯂꯁꯤꯅꯦ ꯅꯣꯡꯃꯗ ꯌꯥꯡꯈꯩ ꯃꯣꯏꯅ ꯄꯤꯔꯛꯀꯗꯕꯗꯣ ꯑꯗꯨ ꯑꯗꯨꯏ ꯌꯣꯟꯕ ꯗꯨꯅ ꯎꯝ ꯑꯩꯈꯣꯏꯗ ꯇꯣꯡꯒꯗ꯭ꯔꯥꯅ ꯑꯩꯅ ꯁꯨꯝ ꯑꯩꯒꯤ ꯋꯥꯈꯜꯂꯣꯟꯗꯨꯀꯣ
ꯍꯣꯏ
ꯁꯨꯝ ꯍꯥꯏꯕꯅꯤꯗ
ꯌꯥꯏꯅꯦ ꯅꯪꯒꯤ ꯋꯥꯈꯜꯂꯣꯟꯁꯦ ꯅꯪꯒꯤ ꯋꯥꯈꯜꯂꯣꯟꯁꯦ ꯆꯥꯎꯈꯠ
ꯄꯥꯛ ꯀꯩ ꯍꯥꯏꯁꯤꯔ ꯃꯤ ꯂꯧꯍꯟꯒꯤꯗꯅ
ꯍꯣꯏ
ꯑꯗꯨꯒꯤ ꯍꯥꯏꯕꯅꯤꯗ ꯅꯪꯒꯤꯗꯤꯁꯨ ꯐꯩꯌꯦ ꯐꯠ ꯐꯠꯇꯦ ꯍꯥꯏꯕꯗꯤ ꯅꯠꯇꯦꯕꯀꯣ
ꯎꯝ
ꯑꯗꯨꯒꯤꯅꯦꯗ ꯑꯩꯁꯨ ꯍꯟꯗꯛꯁꯦ ꯍꯧꯔꯒꯦꯅ ꯈꯜꯂꯤꯅꯦ ꯁꯤ ꯍꯦꯛ ꯂꯧ ꯂꯣꯏꯕꯒꯀꯣ
ꯎꯝ
ꯍꯧꯖꯤꯛꯇꯤ ꯂꯧ ꯆꯠꯄꯅꯤꯅ ꯑꯗꯨ ꯁꯦꯟꯅꯅꯕ ꯃꯤ ꯑꯃ ꯍꯥꯏꯗꯤ ꯌꯨꯝꯗ ꯃꯤ ꯑꯃ ꯂꯩꯇꯕ ꯌꯥꯗꯦꯗꯅꯥ
ꯍꯣꯏ
ꯁꯥ ꯉꯥ ꯂꯣꯏꯕ ꯍꯥꯏꯕꯁꯦ ꯃꯆꯤꯟꯖꯥꯛ ꯄꯤ ꯄꯤꯖ ꯄꯤꯊꯛꯄꯤꯕ ꯃꯊꯧ ꯇꯥꯏꯗꯅ ꯃꯇꯝ ꯆꯥꯅ
ꯎꯝ
ꯑꯗꯨ ꯅꯠꯇ꯭ꯔꯗꯤ ꯌꯥꯗꯦꯕ ꯄꯣꯠ ꯐꯒꯦ ꯍꯥꯏꯔꯗꯤ ꯁꯦꯟꯅꯕ ꯃꯤꯁꯨ ꯎꯝ ꯁꯦꯕꯥ ꯇꯧꯕ ꯃꯤꯁꯨ ꯈꯔ ꯎꯝ ꯀꯔꯤ ꯍꯥꯏꯁꯤꯔꯥ
ꯎꯝ ꯈꯨꯠꯁꯥꯒꯁꯨ ꯈꯔ ꯂꯦꯡꯕ ꯈꯣꯠꯄ ꯈꯔ ꯍꯩ ꯇꯥꯕꯀꯣ
ꯎꯝ
ꯑꯗꯨꯒꯤꯅꯦꯗ
ꯑꯗꯨꯅꯤ
ꯃꯗꯨꯃꯥ ꯇꯧꯁꯤꯔꯅ ꯑꯩ ꯏꯕꯥ ꯑꯗꯨ ꯈꯪꯗꯦ ꯑꯣꯏꯒꯦꯔꯥ ꯑꯣꯏꯔꯣꯢꯒꯦꯔꯥ ꯗꯥꯎ ꯌꯦꯡꯒꯦ ꯇꯧꯕꯅꯤꯗ
ꯍꯣꯏ
ꯅꯪꯗꯤ ꯄꯥꯝꯗ꯭ꯔꯣ
ꯑꯩꯁꯨ ꯄꯥꯝꯃꯦ ꯑꯩꯒꯤꯁꯨ ꯏꯕꯥꯟꯅꯤ ꯇꯧꯃꯤꯟꯅꯔꯁꯤꯔꯣ
ꯑꯅꯤ ꯆꯪꯕꯁꯤꯁꯨ ꯅꯨꯡꯗꯤ ꯅꯨꯡꯉꯥꯏꯌꯦꯕꯨ
ꯌꯥꯝ ꯌꯥꯝ ꯄꯨꯊꯣꯛꯇꯣꯏꯅꯤ ꯀꯩꯅꯣ
ꯍꯥꯏꯕꯗꯤ ꯂꯩꯃꯤꯟꯅꯕꯃꯛ ꯅꯠꯇꯕꯅꯤꯅꯀꯣ
ꯎꯝ
ꯏꯕꯥꯅꯤ ꯇꯧꯃꯤꯟꯅꯁꯦ ꯍꯥꯏꯔꯒꯗꯤ ꯅꯪ ꯌꯦꯟꯗꯣ ꯂꯩꯕ ꯇꯥꯕ ꯀꯣ ꯑꯩꯅ ꯁꯦꯟꯅꯔꯅꯤ ꯃꯆꯤꯟꯖꯥꯛꯇꯨꯗꯤ ꯑꯩꯈꯣꯏ ꯑꯅꯤ ꯇꯪꯈꯥꯏ ꯇꯪꯈꯥꯏ ꯂꯧꯊꯣꯛꯄ ꯇꯥꯕ
ꯑꯦ
ꯑꯦ
ꯃꯆꯥꯁꯨ ꯑꯩꯅ ꯄꯨꯊꯣꯛꯇꯣꯏꯕ ꯑꯗꯨꯒ ꯃꯆꯤꯟꯖꯥꯛꯁꯨ ꯑꯩꯅ ꯑꯃꯨꯛ ꯌꯥꯎꯗꯣꯏꯕ
ꯑꯗꯨꯗꯤ ꯅꯪ ꯁꯦꯅꯥꯔꯣ ꯂꯥꯛꯑꯣꯍꯦ ꯑꯩ ꯃꯆꯥ ꯂꯩꯕꯤꯔꯒꯦ
ꯍꯣꯏ ꯑꯗꯣ ꯃꯆꯤꯟꯖꯥꯛꯁꯨ ꯅꯪ ꯂꯩꯕꯤꯔꯣ
ꯃꯆꯤꯟꯖꯥꯛꯇꯣ ꯇꯪꯈꯥꯏ ꯇꯪꯈꯥꯏꯅꯤꯅꯦ ꯀꯅꯥꯅ ꯑꯃꯈꯛꯇꯪ ꯄꯨꯔꯛꯑꯗꯤ ꯃꯨꯠꯂꯅꯤꯍꯦ
ꯌꯥꯔꯔꯣꯏꯗ ꯁꯤꯗꯤ
ꯅꯪꯁꯦ ꯎꯝ ꯄꯨꯟꯕ ꯅꯨꯡꯉꯥꯏꯗꯧ ꯃꯥꯟꯗꯦꯗ
ꯋꯥꯈꯜꯗꯣ ꯈꯔ ꯆꯥꯎꯊꯣꯛ ꯑꯣꯗ ꯀꯗꯥꯏꯗꯒꯤ
ꯁꯤꯗꯤ ꯅꯪꯁꯨ ꯁꯤꯗꯤ ꯅꯪꯁꯨ ꯍꯦꯟꯃꯟꯗ꯭ꯔꯣ
ꯍꯦꯟꯗꯦꯍꯦ ꯃꯤ ꯑꯗꯨꯝ ꯇꯧꯅꯔꯤꯅꯤ ꯀꯩꯅꯣ ꯑꯩꯁꯨ ꯍꯥꯟꯅ ꯏꯃꯥꯟꯅꯕ ꯏꯃꯥꯟꯅꯕꯤ ꯃꯌꯥꯝ ꯂꯣꯏ ꯅꯥꯏꯔꯛꯄꯁꯦ ꯁꯨꯃꯥꯏꯅ ꯇꯧꯕ ꯉꯥꯛꯇꯅꯦ
ꯑꯣ ꯑꯩꯗꯤ ꯈꯪꯗꯕꯀꯣ
ꯑꯁꯤ
ꯅꯪ ꯄꯨꯡ ꯀꯌꯥꯗ ꯆꯥꯛ ꯆꯥꯗꯣꯏꯅꯣ
ꯑꯩꯁꯦ ꯍꯧꯖꯤꯛ ꯁꯦꯝꯃꯤꯌꯦꯕꯀꯣ ꯄꯨꯡ ꯇꯥꯔꯥ ꯇꯥꯔꯥꯃꯥꯊꯣꯏ ꯇꯥꯗꯧ ꯃꯥꯜꯂꯤꯕꯣ
ꯑꯁ ꯅꯣꯏꯁꯤꯗꯤ ꯆꯥꯕ ꯌꯥꯗ꯭ꯔꯣ
ꯍꯧꯖꯤꯛ ꯁꯦꯝꯃꯅꯤꯗꯅ
ꯑꯥ
ꯑꯥ ꯍꯥꯏꯗꯤ ꯍꯧꯖꯤꯛ ꯁꯦꯝꯃꯦꯗꯅ
ꯍꯣꯏ
ꯁꯦꯝꯕ ꯊꯣꯡꯕ ꯊꯥꯛꯄ ꯍꯥꯏꯕꯁꯤ ꯄꯨꯡ ꯑꯅꯤ ꯑꯍꯨꯝ ꯆꯪꯏ ꯃꯄꯨꯡ ꯐꯥꯅ ꯃꯨꯟꯂꯕꯅꯤꯅ ꯀꯟꯈ꯭ꯔꯅꯤꯅ ꯑꯃꯨꯛ ꯄꯨꯡ ꯃꯥꯄꯜ ꯃꯈꯥꯏ ꯇꯔꯥ ꯐꯥꯎ ꯑꯗꯨꯝ ꯊꯣꯡꯗꯧ ꯃꯥꯜꯂꯦ
ꯎꯝ
ꯑꯗꯨ ꯂꯣꯏꯔꯗꯤ ꯆꯥꯕ ꯑꯃꯨꯛ ꯀꯔꯤ ꯀꯔꯤꯅꯣ ꯑꯃꯨꯛ ꯁꯦꯝ ꯁꯥꯔꯁꯤ ꯄꯨꯡ ꯇꯔꯥꯃꯥꯊꯣꯏ ꯑꯗꯨꯝ ꯇꯥꯔꯅꯤꯗ
ꯍꯣꯏ ꯄꯨꯡ ꯇꯔꯥꯃꯥꯊꯣꯏ
ꯎꯝ
ꯀꯔꯝꯕ ꯃꯇꯝꯗ ꯅꯣꯏꯒꯤ ꯆꯥꯛ ꯆꯥꯕ ꯃꯇꯝ ꯑꯣꯏꯒꯦ
ꯎꯝ ꯑꯗꯨ ꯆꯥꯔꯗꯤ ꯑꯃꯨꯛ ꯑꯗꯨꯝ ꯄꯣꯊꯥꯈ꯭ꯔꯅꯤꯗ
ꯑꯣ
ꯍꯌꯦꯡꯁꯦ ꯑꯃꯨꯛ ꯆꯠꯀꯗꯕ ꯂꯩꯔꯤꯅꯦ ꯂꯧꯁꯦ ꯍꯌꯦꯡꯗꯤ ꯏꯊꯟꯗ ꯇꯥꯔꯅꯤ ꯏꯃꯥꯟꯅꯕꯤꯈꯩ ꯂꯣꯏ ꯊꯥꯈ꯭ꯔꯅꯤ ꯍꯌꯦꯡ ꯑꯌꯨꯛ ꯆꯥꯛ ꯄꯤꯖ ꯄꯔꯒ
ꯅꯨꯡꯉꯥꯏꯇꯦꯗ ꯅꯊꯥꯟꯇ ꯆꯠꯄꯗꯨ ꯅꯨꯡꯉꯥꯏꯒꯗꯔꯣ
ꯀꯔꯤꯗꯤ ꯎꯄꯥꯏ ꯂꯩ ꯅꯪꯁꯨ ꯅꯣꯡ ꯐꯥꯗꯣꯛꯇꯤ ꯌꯥꯎꯕꯤꯕ ꯌꯥꯕꯅꯤꯍꯦ
ꯅꯣꯏ ꯂꯧꯐꯝꯗꯣ ꯑꯩ ꯃꯐꯝ ꯈꯪꯏ
ꯑꯁꯨꯛ ꯀꯨꯏꯅ ꯂꯨꯅ ꯇꯤꯟꯅꯔꯛꯂꯒ ꯇꯤꯟꯅꯔꯒ ꯅꯣꯡꯃꯇ ꯃꯃꯥꯟꯅꯕꯤꯒꯤꯅꯦꯅ ꯃꯇꯦꯡ ꯄꯥꯡꯕꯤꯕ ꯅꯣꯡꯃꯇ ꯂꯥꯛꯄꯁꯨ ꯅꯠꯇꯦ
ꯑꯗꯨꯅꯦ ꯑꯩ ꯅꯣꯏ ꯂꯧꯐꯝꯗꯣ ꯃꯐꯝ ꯈꯪꯗꯦ ꯍꯥꯏꯕ
ꯅꯪꯉꯣꯟꯗ ꯂꯧꯗ ꯍꯦꯛꯇ ꯆꯠꯂꯨ ꯍꯥꯏꯕꯗꯤ ꯅꯠꯇꯦꯗꯅ ꯌꯨꯝꯗ ꯂꯥꯛꯑꯒ ꯑꯩꯈꯣꯏ ꯄꯨꯟꯅ ꯀꯨꯝꯃꯤꯟꯅꯗꯣꯏꯅꯤ ꯆꯥꯃꯤꯟꯅꯗꯣꯏꯅꯤ ꯑꯃꯨꯛ ꯍꯟꯕꯗꯁꯨ ꯍꯟꯃꯤꯟꯅꯔꯛꯇꯣꯏꯅꯤ ꯅꯊꯟꯇ ꯅꯊꯟꯇ ꯊꯥꯕꯤꯗꯧꯕꯁꯨ ꯅꯠꯇꯕꯗꯨꯕꯨ
ꯎꯝ
ꯅꯪꯒꯤ ꯄꯨꯛꯆꯦꯜꯁꯦ ꯑꯉꯛꯄꯅꯤ
ꯎꯝ
ꯃꯤ ꯑꯇꯥꯏꯒ ꯃꯥꯟꯅꯗꯦꯗ ꯀꯔꯤ ꯍꯥꯏꯁꯤꯔꯥ ꯎꯝ ꯃꯤꯒꯤ ꯂꯦꯝꯅ ꯁꯨꯅꯤꯡꯗꯕ ꯑꯃ ꯌꯥꯎꯔꯤꯒꯦ ꯅꯪꯉꯣꯟꯗ
ꯅꯪꯪꯁꯨ ꯑꯩꯉꯣꯟꯗ ꯑꯗꯨꯃꯥꯏꯅ ꯍꯥꯏꯒꯅꯤꯍꯦ
ꯃꯁꯥ ꯃꯊꯟꯗꯒꯤ ꯈꯟꯕ ꯃꯥꯒꯤ ꯇꯣꯡꯖꯅꯤꯉꯥꯏ ꯈꯛꯇ ꯈꯟꯕ ꯃꯤꯗꯣ ꯑꯁ ꯏꯁꯤꯡ ꯂꯣꯏꯅ ꯆꯣꯡꯉꯤꯍꯦ ꯃꯣꯏꯁꯦ ꯋꯤꯟꯗꯣꯗ ꯈꯛꯇ ꯏꯁꯤꯡ ꯍꯩꯔꯛꯑꯦ ꯊꯣꯡ ꯃꯄꯥꯗ ꯐꯥꯎ ꯆꯣꯡꯉꯛꯑꯦ ꯀꯔꯤꯅꯣ
ꯌꯥꯝ ꯌꯥꯝ ꯆꯪꯕ꯭ꯔꯣ ꯍꯥꯏꯁꯦ
ꯆꯪꯉꯦ ꯑꯗꯨꯅꯕꯨ ꯇꯨꯝꯕ ꯌꯥꯗꯦ ꯍꯥꯏꯔꯤꯗꯨꯗꯤ
ꯑꯁ ꯇꯂꯦꯗ ꯅꯣꯏꯦ
ꯑꯗꯨꯅ ꯅꯪꯒꯤ ꯄꯨꯛꯆꯦꯜꯗꯣ ꯈꯔ ꯍꯣꯡꯗꯣꯛꯁꯤꯀꯣ
ꯀꯩꯒꯤ
ꯅꯊꯟꯗꯒꯤ ꯈꯟꯕꯒꯤ ꯋꯥꯈꯜꯂꯣꯟꯗꯣ
ꯌꯥꯏꯍꯦ
ꯊꯥꯗꯣꯛꯁꯤ ꯍꯥꯏꯕꯀꯣ ꯍꯥꯏꯕꯗꯤ ꯃꯤꯒꯤ ꯃꯇꯦꯡ ꯄꯥꯡꯉꯗꯤ ꯅꯪꯒꯤꯁꯨ ꯃꯇꯦꯡ ꯄꯥꯡꯕꯒꯤ ꯃꯇꯝ ꯂꯥꯛꯀꯅꯤ ꯑꯗꯨꯒꯤꯅꯦꯗ ꯃꯤꯒꯤꯗꯤ ꯄꯥꯡꯕꯤꯗ꯭ꯔꯒ ꯅꯪꯒꯤ ꯄꯥꯡꯕꯤꯕ ꯂꯥꯛꯑꯣ ꯄꯥꯡꯕꯤꯕ ꯂꯥꯛꯑꯣ ꯀꯧꯔ ꯂꯩꯔꯗꯤ ꯗꯤ ꯀꯅꯥꯅ ꯅꯪꯕꯨ ꯅꯨꯡꯁꯤꯕꯤꯒꯗ꯭ꯔ ꯍꯥꯏꯕꯅꯤꯗ ꯍꯧꯖꯤꯛꯁꯦ ꯂꯧ ꯃꯇꯝ ꯑꯣꯏꯔꯦ ꯏꯃꯥꯟꯅꯕꯤ ꯑ ꯀꯔꯤ ꯀꯔꯤ ꯇꯧꯔꯤꯒꯦ ꯀꯔꯤ ꯊꯕꯛ ꯇꯧꯔꯤꯒꯦ ꯂꯧ ꯀꯃꯥꯏꯅ ꯇꯧꯔꯤꯒꯦ ꯅꯣꯡꯃꯇꯁꯨ ꯍꯪꯕꯤꯔꯛꯄꯁꯨ ꯅꯠꯇꯦ ꯅꯆꯤꯟ ꯄꯥꯟꯗꯕ꯭ꯔꯣ ꯑꯆꯨꯝꯕ ꯉꯥꯡꯉꯛꯑꯕꯅꯤꯅ ꯇꯨꯃꯤꯟ ꯇꯨꯃꯤꯟ ꯂꯩꯅꯈ꯭ꯔꯦꯀꯣ ꯃꯤ ꯃꯆꯥꯁꯤꯡꯁꯦ ꯆꯨꯝꯗ꯭ꯔꯣ ꯑꯩꯅ ꯍꯥꯏꯁꯦ
ꯀꯩꯅꯣ
ꯅꯠꯇꯦ ꯑꯩꯅ ꯍꯥꯏꯔꯤꯁꯤꯕꯨ ꯆꯨꯝꯗ꯭ꯔꯕ ꯍꯥꯏꯕꯅꯤꯗ
ꯆꯨꯝꯃꯝꯒꯅꯤ ꯀꯩꯅꯣ ꯑꯩꯁꯨ ꯈꯪꯗꯦ
ꯃꯣꯏ ꯏꯁꯤꯡꯁꯦ ꯊꯣꯡ ꯃꯄꯥꯗꯐꯥꯎ ꯆꯣꯉꯛꯏꯁꯤꯕꯨ ꯌꯥꯔꯤꯕ꯭ꯔ ꯍꯥꯏ ꯍꯧꯅꯔꯤꯕ꯭ꯔ ꯍꯥꯏꯕꯅꯤꯗ ꯀꯣ
ꯍꯣꯏ ꯈꯔ ꯆꯩꯌꯣ ꯈꯔ ꯉꯥꯡꯉꯣ
ꯑꯩꯁꯨ ꯆꯨꯝꯅ ꯁꯨꯝ ꯏꯃꯥꯟꯅꯕꯤꯅꯤꯅ ꯆꯨꯝꯅ ꯁꯨꯝ ꯍꯥꯏꯕꯅꯤꯗ ꯋꯥꯔꯧꯕꯤꯅꯨꯀꯣ
ꯎꯝ ꯊꯣꯡꯕ ꯂꯣꯏꯗꯔ꯭ꯤꯕꯣ ꯊꯣꯡꯕ ꯊꯥꯛꯄ
ꯉꯧꯕ ꯍꯧꯔꯦ ꯁꯣꯝꯗ ꯑꯩꯈꯣꯏ ꯏꯃꯥꯟꯅꯕꯤ ꯑꯃꯅ ꯆꯥꯛ ꯊꯣꯡꯕ ꯍꯩꯕ ꯆꯥꯛ ꯏꯟꯖꯥꯡ ꯊꯣꯡꯕ ꯍꯩꯕ ꯑꯃ ꯌꯥꯎꯋꯦ ꯑꯩꯈꯣꯏ ꯃꯔꯛꯇ
ꯋꯥꯗꯤ ꯋꯥꯔꯝꯃꯅꯤꯕꯨ ꯃꯥ ꯑꯣꯏꯅ ꯍꯣꯠꯅꯍꯜꯂꯦ ꯁꯤꯗꯤ ꯃꯌꯥꯝ ꯆꯥꯗꯣꯏꯕꯅꯤꯅ ꯍꯥꯎꯇꯕ ꯑꯩꯈꯣꯏꯅ ꯊꯣꯡꯖꯤꯜꯂꯨꯔꯒ ꯋꯥꯔ ꯀꯥꯟꯁꯤꯗ ꯍꯥꯎꯇꯅ ꯆꯥꯕꯗꯨ ꯅꯨꯡꯉꯥꯏꯇꯦꯗꯅ
ꯎꯝ
ꯑꯗꯨꯒꯤ
ꯌꯥꯏ ꯌꯥꯏ ꯅꯪꯒꯤ ꯋꯥꯈꯜꯂꯣꯟꯁꯤꯁꯨ
ꯄꯨꯖꯥꯔꯤ ꯑꯍꯩꯕ ꯑꯃ ꯂꯩꯌꯦꯕ
ꯅꯪꯒꯤ ꯋꯥꯈꯜꯂꯣꯟꯁꯤꯁꯨ ꯐꯩꯌꯦꯕ ꯍꯥꯏꯕꯗꯤ ꯃꯤꯕꯨ ꯊꯥꯒꯠꯍꯜꯂꯒ ꯁꯨꯍꯟꯕꯗꯣ
ꯍꯣꯏ ꯍꯣꯏ ꯃꯤꯁꯨ ꯑꯗꯨꯝ ꯍꯥꯏꯌꯦ ꯑꯩꯉꯣꯟꯗ
ꯑꯗꯨꯁꯨ ꯌꯥꯏꯕ
ꯇꯟꯕꯨ ꯅꯁꯥꯅꯕꯨ ꯇꯟꯕꯨ ꯇꯟꯂꯕ ꯃꯤ ꯊꯥꯒꯠꯂꯨ ꯍꯥꯏꯔꯤꯅꯦ
ꯍꯣꯏ
ꯅꯣꯏꯗꯤ ꯑꯗꯨꯃꯥꯏꯅ ꯇꯧꯔꯛꯇꯕ ꯃꯥꯜꯂꯦꯀꯣ
ꯑꯩꯈꯣꯏꯗꯤ ꯈꯪꯗꯦ
ꯑꯁ ꯐꯝꯃꯟꯗꯅ ꯈꯣꯡꯁꯦ ꯖꯤꯡ ꯖꯤꯡ ꯇꯧꯕꯗꯣ ꯇꯧꯔꯤ
ꯖꯤꯡ ꯖꯤꯡ ꯂꯥꯛꯕꯥꯅꯀꯣ ꯄꯨꯟꯁꯤꯁꯦ ꯖꯤꯡ ꯖꯤꯡ ꯂꯥꯎꯋꯦ ꯀꯃꯥꯏ ꯍꯥꯏꯕ꯭ꯔꯣ ꯖꯤꯡ ꯖꯁꯤꯡ ꯂꯥꯎꯋꯦ ꯍꯥꯏꯗꯦ
ꯈꯪꯗꯦ ꯁꯥꯖꯤꯡ ꯁꯥꯖꯤꯡ ꯁꯥꯖꯤꯡ ꯍꯧꯋꯦ
ꯍꯥ
ꯈꯥꯖꯤꯡ ꯍꯧꯋꯦ ꯍꯥꯏꯗꯣꯏꯔꯥ
ꯅꯪꯒꯤꯗꯨꯗꯤ ꯆꯥꯕ ꯈꯥꯖꯤꯡꯗꯨ ꯑꯣꯏ ꯄꯜꯂꯛꯒꯗꯧꯔꯦꯗꯥ
ꯈꯖꯤꯡꯗꯨꯗꯤ ꯈꯥꯖꯤꯡꯅꯤꯗꯥꯅ ꯁꯖꯤꯡ ꯍꯧꯕ ꯍꯥꯏꯕꯅꯦ
ꯑꯣ ꯑꯣ ꯁꯥꯖꯤꯡ ꯍꯥꯏꯕꯀꯣ ꯆꯨꯝꯃꯝꯗꯧ ꯃꯥꯜꯂꯦ ꯈꯔ ꯈꯔ ꯃꯥꯜꯂꯛ ꯃꯥꯜꯂꯛ ꯇꯧꯋꯦ
ꯎꯝ ꯑꯩꯅ ꯍꯥꯏꯕꯁꯦ ꯆꯨꯝꯕꯅꯦꯕꯥ